ꯍꯣꯏ ꯇꯥꯏ ꯇꯥꯏ
ꯀꯩꯗꯧꯔꯤꯅꯣ
ꯇꯨꯝꯔꯍꯧ ꯇꯨꯝꯔ ꯍꯧꯖꯤꯛꯅ
ꯊꯦꯡꯉꯦ ꯑꯗꯨꯗꯤ
ꯍꯣꯏ ꯊꯦꯡꯉꯦ ꯉꯔꯥꯡꯁꯨ ꯅꯥꯕ ꯆꯠꯏ
ꯑꯣ ꯀꯔꯤ ꯁꯥꯟꯅꯕ ꯆꯠꯄ꯭ꯔꯣ
ꯑꯁ ꯕꯣꯜꯁꯨ ꯅꯥꯆꯠ ꯕꯣꯜ ꯁꯅꯥꯕ ꯆꯠꯂꯦ ꯅꯨꯡꯗꯥꯡꯗ ꯑꯗꯨ ꯑ ꯖꯤꯝꯗꯨ ꯁꯨꯅꯥꯕ ꯑꯃꯨꯛ ꯆꯠꯄ
ꯑꯣ ꯑꯗꯨꯗꯤ ꯌꯥꯝ ꯐꯕ ꯋꯥꯔꯤꯅꯤꯅꯦꯍꯦ ꯍꯛꯆꯥꯡ ꯐꯅꯤꯉꯥꯏ ꯉꯦ ꯑꯩꯗꯤ ꯎ ꯑꯗꯨꯝ ꯍꯧꯒꯠꯂꯒ ꯑꯗꯨꯝ ꯇꯨꯃꯤꯟꯅ ꯂꯩꯌꯦ
ꯍꯁ ꯆꯥꯛ ꯆꯥꯈꯔꯕ꯭ꯔꯣ
ꯆꯥꯗꯔꯤꯗ ꯑꯁ ꯆꯥꯛ ꯆꯥꯅꯤꯡꯗꯕꯀꯣ ꯐꯥꯎꯗꯕ ꯆꯥꯅꯤꯡꯕ
ꯁꯤ ꯀꯔꯤꯌꯔꯗ ꯀꯣꯜ ꯇꯧꯕꯒꯤ ꯆꯥꯛ ꯆꯥꯅꯤꯡꯕ ꯐꯥꯎꯗꯦ
ꯅꯠ ꯅꯠꯇꯦ
ꯑꯩ ꯀꯩꯅꯣ ꯇꯧꯕ ꯑ ꯍꯥꯥ
ꯍꯥ
ꯀꯔꯤꯍꯥꯕ ꯑꯥ ꯂꯩꯇꯦ ꯀꯩꯅꯣꯗ ꯂꯩꯌꯦ ꯂꯩꯇꯦꯕ ꯃꯄꯥꯟꯗ ꯃꯄꯥꯟꯗ
ꯑꯣ ꯅꯪ ꯅꯨꯃꯤꯠ ꯀꯌꯥ ꯁꯨꯔꯦ ꯁꯤ ꯍꯎꯕ
ꯑꯁꯤꯒꯨꯝꯕꯒꯤ ꯍꯥꯏꯒꯅꯨ ꯍꯥꯏꯕꯅꯦ
ꯑꯣ ꯑꯣ ꯍꯣꯏ ꯇꯥꯏ ꯇꯥꯏ ꯇꯃꯦꯡꯂꯣꯡꯗ ꯁꯨꯇꯤ ꯂꯥꯛꯄ ꯂꯩꯕꯅꯤ
ꯑꯣ ꯁꯤꯒꯤ ꯃꯔꯝ ꯍꯥꯏꯕ ꯌꯥꯗꯦ
ꯑꯁ ꯑꯩꯗꯤ ꯈꯪ ꯑꯩꯗꯤ ꯒ꯭ꯔꯨꯨꯞ ꯃꯁꯦꯁꯁꯨ ꯌꯦꯡꯍꯧꯗꯦ ꯑꯗꯨꯏꯅꯤꯅꯦ ꯍꯣꯏꯇꯥꯔꯦ ꯒ꯭ꯔꯨꯞꯇꯁꯨ ꯑꯩ ꯃꯤꯁꯦꯁ ꯌꯥꯡꯗꯕ ꯑꯗꯨꯅꯦꯕ
ꯑꯣ ꯑꯗꯨꯒꯤꯅꯦ
ꯃꯄꯥꯟꯗ ꯂꯩꯑꯦ ꯍꯥꯏꯕ꯭ꯔ ꯅꯪ
ꯍꯣꯏ ꯂꯩꯌꯦ ꯃꯄꯥꯟꯗ ꯃꯄꯥꯟꯗ ꯍꯥꯏꯕꯁꯤ ꯌꯥꯝ ꯅꯛꯑꯦꯗ ꯌꯥꯝ ꯃꯄꯥꯟ ꯅꯠꯇꯦ ꯃꯄꯥꯟ ꯅꯛꯄ
ꯀꯥꯏꯗꯅꯣ ꯑꯗꯨꯗꯤ
ꯀꯥꯏ ꯑꯩ ꯁꯤꯁꯨ ꯍꯥꯏꯌꯦꯕ ꯅꯨꯡꯉꯥꯏꯔꯔꯣꯏ
ꯌꯦꯁ
ꯑꯥ ꯅꯪꯗꯤ ꯀꯔꯤ ꯃꯊꯦꯜ ꯊꯣꯡꯂꯒꯦ
ꯎꯝ ꯎꯝ ꯑꯁ ꯀꯔꯤ ꯌꯦꯟꯁꯥꯡ ꯊꯣꯡꯕ꯭ꯔꯥ ꯈꯪꯍꯧꯗꯦ ꯑꯩ ꯆꯡꯁꯨ ꯆꯡꯗ꯭ꯔꯦ ꯀꯤꯆꯟ
ꯑꯣ ꯌꯥꯝ ꯅꯨꯡꯉꯥꯏꯕ ꯋꯥꯔꯤꯅꯤꯅꯦ ꯇꯨꯝꯃꯒ ꯂꯩꯕ꯭ꯔꯣ
ꯑꯇꯩ ꯉꯁꯤ ꯈꯛꯛꯇꯅꯦ ꯉꯁꯤ ꯉꯁꯤ ꯉꯔꯥꯡꯁꯨ ꯕꯣꯜꯁꯨ ꯌꯦꯡꯗꯕ ꯑꯗꯨ ꯐꯖꯅ ꯔꯦꯁ ꯇꯧꯒꯦꯅ ꯑꯗꯨꯝ ꯇꯨꯝꯕꯅꯤꯗ ꯐꯖꯅ ꯇꯨꯝꯕ ꯐꯪꯗ꯭ꯔꯤꯕ ꯕꯣꯜ ꯌꯦꯡꯕꯒꯤꯀꯣ
ꯍꯣꯏ ꯑꯁ ꯍꯧꯖꯤꯛꯀꯥꯟꯁꯦ ꯍꯣꯏ ꯕꯣꯜ ꯌꯦꯡꯅꯤꯡꯕꯗ ꯑ ꯑꯩꯈꯣꯏꯗꯤ ꯕꯣꯜ ꯌꯦꯡꯕ ꯅꯠꯇꯕ ꯁꯥꯃꯜꯂ ꯕꯒꯤꯀꯣ ꯇꯨꯝꯕ ꯌꯥꯗꯦꯕ ꯄꯨꯡꯗꯣ ꯎꯝ ꯉꯔꯥꯡ ꯄꯨꯡ ꯑꯍꯨꯝ ꯑꯗꯨꯋꯥꯏꯗꯗꯣ ꯈꯔ ꯏꯪꯉꯛꯑꯦꯕꯀꯣ ꯑꯗꯨꯗ ꯇꯨꯝꯕꯅꯦ
ꯑ
ꯑꯗꯨꯒꯤ ꯑꯁ ꯍꯧꯖꯤꯛꯐꯥꯎ ꯉꯟꯅ ꯍꯧꯒꯠꯇ꯭ꯔꯗꯤ ꯌꯥꯗꯕ ꯏꯆꯦ ꯑꯃꯨꯛ ꯊꯕꯛ ꯆꯠꯄ ꯀꯣ ꯑꯗꯨꯒꯤ ꯃꯥ ꯅꯡꯅꯤꯉꯥꯏ ꯑꯃꯨꯛꯀ ꯇꯧꯕ ꯑꯗꯨꯒꯤ ꯑꯁ
ꯅꯪꯁꯨ ꯊꯕꯛ ꯇꯎꯕ ꯃꯥꯜꯂꯦꯅ ꯑꯗꯨꯗꯤ
ꯑꯩ ꯑꯩ ꯇꯝꯕ ꯂꯣꯏꯕꯗ ꯉꯥꯏꯔꯤꯑꯦ ꯊꯕꯛ ꯇꯧꯗ꯭ꯔꯤ
ꯅꯔꯁꯁꯤꯡ ꯇꯝꯕꯔ ꯅꯪ
ꯍꯣꯏ
ꯃꯥꯜꯂꯤꯕ
ꯃꯥꯂꯀꯅꯤ ꯀꯔ ꯀꯗꯤ
ꯑꯟꯗ꯭ꯔꯥ ꯄ꯭ꯔꯗꯦꯁꯗ ꯕꯒꯂꯣꯔꯣꯔꯅ
ꯑꯗꯨꯒꯨꯝꯕ ꯍꯥꯏꯕ ꯌꯥꯗꯦ ꯍꯥꯏꯔꯒ ꯀꯔꯤꯔ
ꯗꯂꯤ
ꯎꯝ ꯅꯠꯇꯦ ꯇꯧꯗꯦꯕ ꯑꯥ ꯑꯩꯈꯣꯏꯔꯣꯝꯗ ꯇꯝꯕꯅꯦꯕꯀꯣ
ꯇꯥꯝꯕꯗꯣ ꯑꯩ ꯉꯥꯡꯕ ꯍꯥꯡꯕꯅꯦ
ꯑꯣ ꯑꯗꯨ ꯇ ꯑꯩꯈꯣꯏꯔꯣꯝꯗ ꯅꯪꯅ ꯂꯩꯐꯝꯒꯤꯔꯣꯝꯗꯣ ꯑꯗꯨ ꯇꯧꯔꯒ ꯂꯣꯏꯔꯦ ꯂꯣꯏꯔꯒ ꯍꯧꯖꯤꯛ ꯏꯆꯦ ꯂꯩꯕ ꯃꯐꯝꯗ ꯊꯣꯛꯑꯦꯕꯀꯣ ꯑ ꯑꯩꯅ ꯌꯥꯝ ꯁꯥꯕꯀꯣ ꯁꯤꯁꯦ ꯁꯥꯃꯟꯕꯗꯨꯗ ꯀꯔꯤ ꯍꯥꯏꯁꯤꯔꯥ
ꯏꯁꯤꯡꯗ ꯂꯣꯞꯄꯅ
ꯍ ꯑꯗꯨ ꯏꯁꯤꯡ ꯌꯥꯝ ꯂꯨꯞꯄꯁꯦꯀꯣ ꯃꯥꯏꯗ ꯀꯔꯤ ꯍꯥꯏ ꯑꯦ ꯃꯥꯏ ꯅꯠꯇꯦ ꯍꯛꯆꯥꯡꯗ ꯃꯨꯔꯨꯝ ꯃꯨꯔꯨꯝ ꯃꯆꯥ ꯃꯆꯥ ꯊꯣꯛꯄꯗꯣ ꯈꯪꯕ꯭ꯔꯣ ꯑꯉꯥꯡ ꯑꯉꯥꯡ ꯃꯆꯥ ꯃꯆꯥ ꯃꯆꯥꯁꯤꯡ ꯀꯩꯅꯣ ꯇꯧꯔꯗꯤ ꯊꯣꯛꯄꯗꯣ ꯑꯉꯥꯡ ꯀꯩꯅꯣ ꯇꯧꯔꯗꯤ ꯊꯣꯛꯄꯗꯣ ꯈꯪꯗ꯭ꯔꯣ ꯑꯉꯥꯡ ꯃꯆꯥ ꯁꯥꯔ ꯀꯅ ꯊꯣꯛ ꯑꯗꯣ
ꯍꯣꯏ ꯍꯣꯏ ꯒ꯭ꯌꯥꯟ ꯇꯥꯔꯦ ꯒ꯭ꯌꯥꯟ ꯇꯥꯔꯦ
ꯍꯣꯏꯣꯏ ꯑꯗꯨꯒꯨꯝꯕꯗꯣ ꯍꯦꯛ ꯍꯦꯛ ꯊꯣꯛꯀꯦ ꯇꯧꯋꯦ
ꯇꯥꯔ ꯍꯣꯏ
ꯑꯩꯈꯣꯏ ꯔꯣꯡꯃꯩ ꯃꯨꯚꯤ ꯑꯃ ꯂꯩꯕꯗꯣ ꯈꯪꯕ꯭ꯔꯥ ꯔꯥꯂꯨ ꯍꯥꯏꯕꯗꯣ
ꯈꯥꯉꯦ ꯈꯥꯉꯦ ꯍ
ꯑ ꯄꯥꯎꯅꯤꯡꯒꯅꯤ
ꯇꯨ ꯀ ꯆꯦꯗꯥ ꯀꯔꯤꯒꯤꯅꯣꯁꯨꯣ ꯎ ꯅꯟ ꯀꯔꯤ ꯀꯔꯤ ꯇꯧꯔ ꯂꯩꯕ꯭ꯔꯣ
ꯑꯁ ꯑꯩꯗꯤ ꯁꯨꯇꯤ ꯂꯥꯛꯑꯒ ꯑꯗꯨꯝ ꯂꯩꯕꯅꯤꯗ
ꯑ ꯅꯣꯏ ꯎ ꯉꯠꯇꯦ ꯀꯨꯝꯕꯗꯤ ꯀꯥꯏ ꯆꯈ꯭ꯔ
ꯍꯥ
ꯅꯆꯦ ꯅꯌꯥꯝꯕꯒꯨꯝꯕ ꯂꯩꯇꯕ꯭ꯔꯣ
ꯁꯤ ꯑꯃ ꯂꯩꯔꯦꯗ ꯑꯩꯅ ꯂꯥꯁ ꯋꯥꯟꯅꯅꯤ ꯇꯣꯟꯕꯅꯅ
ꯑꯗꯨ ꯈꯔ ꯐꯥꯎꯕ ꯁꯥꯕ ꯑꯣꯏꯔꯝꯃꯅꯤ
ꯌꯨꯝ ꯄꯥꯟꯈ꯭ꯔꯦ ꯑꯩ ꯏꯆꯦ ꯑꯩꯈꯣꯏꯗꯤ
ꯑꯣ
ꯍ ꯂꯥꯁꯅꯤ
ꯂꯥꯁꯤꯡꯁꯦ ꯈꯔ ꯐꯥꯎꯋꯦ ꯍꯥꯏꯕꯅꯦꯕ ꯑꯗꯨꯒꯤ
ꯍꯥꯏꯏꯁ ꯑꯩꯅ ꯁꯣꯟꯕꯅ ꯍꯦꯟꯅ ꯅꯪꯁꯨ ꯂꯥꯁ ꯑꯣꯏꯔꯝꯒꯅꯤꯅꯗꯤ
ꯑꯩꯗꯤ ꯃꯌꯥꯏꯅꯦ
ꯁꯤ ꯃꯌꯥꯏꯁꯤꯅ ꯈꯔ ꯇꯥꯟꯕ ꯂꯩꯔꯦ ꯇꯨꯃꯤꯟꯅ ꯂꯩ ꯏꯩꯅꯒꯀꯣ
ꯈꯪꯗꯦ ꯑꯗꯨꯗꯤ ꯑꯩ ꯂꯥꯁꯅꯦ
ꯇꯨꯃꯤꯟꯅ ꯇꯨꯃꯤꯟꯅ ꯂꯩꯔꯒ ꯇ ꯃꯅꯨ ꯂꯏꯑꯒꯥ ꯃꯥꯒꯤ ꯋꯥ ꯃꯤꯅ ꯂꯥꯎꯗ꯭ꯔꯗꯤ ꯌꯥꯗꯕ ꯀꯥꯡꯕꯨꯅ ꯑꯩ ꯑꯩꯈꯣꯏ ꯌꯨꯝꯁꯨ ꯑꯗꯨꯃꯥꯏꯅ ꯇꯧ ꯇꯧꯕꯅꯦ ꯃꯌꯥꯏꯁꯤꯡꯗꯤ
ꯄꯥꯛ ꯉꯥꯡꯈ꯭ꯔꯔꯣꯏ ꯍꯦꯛ ꯉꯥꯡꯈ꯭ꯔꯗꯤꯀꯣ ꯗꯦꯟꯖꯔ ꯑꯣꯏꯈ꯭ꯔꯦ
ꯈꯪꯕꯤꯗ ꯍꯣꯏ ꯅ ꯑꯉꯥꯡ ꯅꯣꯏꯅ ꯂꯥꯁ ꯄꯨꯅ ꯍꯦꯟꯅ ꯅꯨꯡꯁꯤꯕꯅꯦ ꯏꯃꯥ ꯏꯄꯥꯅꯗꯤ
ꯍꯣꯏ ꯅꯨꯡꯁꯤꯕꯗꯤ ꯅꯨꯡꯁꯤꯕꯅꯦ
ꯅꯨꯡꯁꯤꯕꯗꯤ ꯅꯨꯡꯁꯤꯕꯅꯦ ꯑꯗꯨ ꯑꯣꯏꯔꯁꯨ ꯑꯩꯈꯣꯏꯗꯤ ꯑꯗꯨꯝ ꯐꯥꯎꯅ ꯇꯧꯗꯦꯗ ꯁꯁ
ꯁꯤꯁ ꯅꯣꯏꯕꯨꯗꯤ ꯂꯥꯁꯄꯨꯗꯤ ꯌꯨꯝ ꯄꯨꯜꯂꯞꯇꯅꯦ ꯅꯨꯡꯁꯤꯅ ꯆꯥꯅꯤꯡꯕ ꯄꯤꯖꯕ ꯊꯛꯅꯤꯡꯕ ꯄꯤꯖꯕ ꯄꯩꯁꯥꯅꯤꯔꯦ ꯄꯤꯕ ꯅꯨꯡꯉꯥꯏꯇ꯭ꯔꯣꯅꯦ ꯅꯣꯏꯗꯣ
ꯑꯁ ꯋꯥꯔꯤꯁꯤꯗꯤ ꯇꯥꯕ ꯃꯇꯝꯇꯗ ꯅꯨꯡꯉꯥꯏꯈ꯭ꯔꯦꯗ
ꯑꯗꯨꯅꯦ ꯂꯥꯁꯁꯤꯒꯤ ꯂꯣꯏ ꯇꯧꯔꯤꯗꯨꯗꯤ ꯁꯤꯒ ꯆꯞ ꯃꯥꯟꯅꯩꯌꯦꯅ ꯅꯣꯏ ꯑꯗꯨꯃꯥꯏꯅ ꯇꯧꯕꯗꯨꯗꯤ
ꯑ ꯑꯗꯨ ꯑꯣꯏꯔꯁꯨ ꯑꯩꯗꯤ ꯑꯗꯨ ꯃꯣꯏ ꯆꯥꯃꯕꯒꯤ ꯄꯤꯃꯟꯕꯒꯤ ꯂꯣꯏꯔꯦ ꯑꯩꯗꯤ ꯍꯛꯆꯥꯡ ꯈꯤꯇꯪ ꯌꯥꯗꯕꯒꯤ ꯍꯧꯖꯤꯛ ꯁꯥꯟꯅꯕ ꯍꯧꯔꯕꯅꯤ ꯍꯥꯏꯗꯤ
ꯂꯥꯁꯀꯤꯅꯕꯨ ꯍꯦꯟꯅ ꯅꯨꯡꯉꯥꯏ ꯅꯦꯗ ꯅꯣꯏ ꯑꯩꯗꯤ ꯂꯥꯁꯄꯨ ꯑꯣꯏꯅꯤꯡꯕꯅꯦ
ꯁꯤꯁ ꯑꯣꯏ ꯑꯣꯏꯔꯣꯅ ꯑꯗꯨꯗꯤ ꯑꯣꯏꯔꯣꯅ
ꯑꯁ ꯑꯩ ꯀꯃꯥꯏꯅ ꯂꯥꯁ ꯑꯣꯏꯒꯦꯔꯣ ꯃꯌꯥꯏꯗ ꯄꯣꯛꯈ꯭ꯔꯕꯗꯨꯣ ꯑꯣ
ꯅꯪꯁꯨ ꯇꯝꯃꯦꯔꯣꯗꯨꯒꯤꯔꯥ
ꯅꯠꯇꯦ
ꯀꯌꯥꯔꯣꯝꯗꯒꯤꯔ
ꯅꯪ ꯍ ꯍꯥꯏꯕ ꯌꯥꯔꯣꯏ ꯑꯥꯗꯒꯤꯅꯦ
ꯑꯁ ꯅꯪꯒꯤ ꯂꯣꯟꯗꯤ ꯑꯩ ꯈꯪꯕ ꯃꯥꯜꯂꯦ
ꯍꯥꯏꯕꯗꯤ ꯑꯩꯒꯤ ꯂꯣꯟ ꯍꯥꯏꯕꯗꯤ
ꯅꯪꯒꯤ ꯅꯪ ꯉꯥꯡꯕ ꯇꯥꯏꯞꯇꯣ ꯑꯩ ꯈꯪꯉꯤꯕ ꯁꯤꯗꯤꯈꯤꯔ ꯑꯗꯨꯗ ꯍꯥꯏꯦꯕꯤꯂꯣ
ꯌꯥꯝ ꯍꯩꯕ ꯋꯥꯅꯤꯅꯦ ꯅꯪꯁꯤꯀꯣ
ꯑꯁ ꯑꯩ ꯑꯩ ꯇꯤꯟꯅꯕ ꯃꯤ ꯃꯤ ꯌꯥꯝ ꯂꯩꯕꯒꯤ ꯑꯗꯨꯝ ꯈꯪꯕꯅꯤꯗ
ꯅꯪ ꯅꯥꯇꯣꯡꯝ ꯐꯨꯟꯕ ꯃꯥꯜꯂꯦꯀꯣ
ꯍꯥ ꯍꯣꯏ ꯍꯣꯏ ꯑꯩ ꯊꯤꯡ ꯍꯣꯏ ꯊꯦꯡꯒ ꯅꯨꯡꯗꯥꯡ ꯏꯔꯨꯕꯒꯤ
ꯑꯣ ꯑꯗꯨ ꯀꯔꯝꯅꯦ
ꯎꯝ
ꯅꯥꯚꯩ ꯑꯗꯦ
ꯍꯣꯏ ꯅꯥꯕ ꯌꯥꯗꯦ ꯑꯗꯨ ꯑꯣꯏꯔꯁꯨ ꯑꯦ ꯑꯩꯈꯣꯏ ꯃꯐꯝꯗꯗꯤ ꯅꯣꯡ ꯆꯨꯕꯅ ꯂꯣꯏꯔꯦ
ꯑꯣ ꯅꯣꯡ ꯆꯨꯕꯗꯨꯅ ꯇꯨꯝꯕ ꯅꯨꯡꯉꯥꯏꯕꯅꯦ
ꯅꯨꯡꯉꯥꯏꯔꯁꯨ ꯇꯨꯝꯕ ꯌꯥꯝ ꯇꯨꯝꯃꯟꯕꯗꯤ ꯌꯥꯗꯅ ꯅꯨꯡꯗꯥꯡ ꯅꯨꯡꯗꯥꯡꯗꯤ ꯅꯨꯡꯗꯥꯡꯗꯤ ꯅꯣꯡꯗꯥꯪꯗꯤꯔ ꯅꯣꯡ ꯆꯨꯔꯁꯨ ꯀꯩꯁꯨ ꯀꯥꯏꯗꯦ ꯑꯗꯨ ꯗꯩ ꯇꯥꯏꯝꯗꯤ ꯅꯣꯡ ꯆꯨꯔꯗꯤ ꯕꯦꯜ ꯂꯩꯇꯕ
ꯁꯨꯃꯥꯏꯅ ꯇꯧꯕꯅ ꯑꯆꯥꯄꯣꯠ ꯏꯁꯄꯥꯏꯁꯤꯅꯅꯨꯡꯗꯒꯨꯝꯕ ꯂꯩꯔꯣ ꯑꯗꯨꯒ ꯊꯣꯡꯉꯣ ꯑꯗꯨꯒ ꯃꯨꯚꯤ ꯈꯔ ꯅꯨꯡꯉꯥꯏꯕ ꯀꯣꯔꯤꯌꯟꯗꯔꯃ ꯈꯔ ꯋꯥꯈꯜ ꯅꯨꯡꯁꯤꯕ ꯑꯃ ꯌꯦꯡꯉꯣ ꯅꯥꯡ ꯑꯗꯨꯒꯨꯝꯕ ꯃꯇꯝ ꯂꯦꯜꯂꯅꯤ ꯌꯥꯝ ꯅꯨꯡꯉꯥꯏ ꯅꯨꯡꯉꯥꯏꯕ ꯙꯔꯃꯥ ꯂꯩꯕꯅꯦ
ꯑꯩ ꯂꯩꯕ ꯃꯐꯝꯗꯒꯤ ꯍꯜꯂꯛꯂꯒ ꯑꯗꯨꯝ ꯌꯦꯡꯉꯦ ꯑꯗꯨꯗꯤ
ꯅꯪ ꯍꯧꯖꯤꯛ ꯅꯣꯡ ꯇꯨꯔꯗꯤ ꯌꯥꯝ ꯅꯨꯡꯉꯥꯏꯒꯅꯦꯕ ꯍꯥꯏꯕꯗꯤ ꯅꯣꯡ ꯆꯨꯔꯅꯤ ꯑꯗꯣ ꯑꯆꯥꯄꯣꯠꯒꯨꯝꯕ ꯑꯥ
ꯅꯨꯡꯗꯥꯡ ꯅꯠꯇ꯭ꯔꯗꯤ ꯇꯨꯝꯕ ꯌꯥꯗꯕ ꯑꯩꯗꯤ ꯃꯤ ꯑꯗꯨꯝ ꯑꯩ ꯐꯦꯃꯤꯂꯤꯁꯤꯡꯅ ꯑꯗꯨꯝ ꯀꯝꯄ꯭ꯂꯦꯟ ꯇꯧꯕꯅꯦ ꯑꯩꯗꯤ ꯅꯣꯏ ꯃꯟꯕꯒꯤꯀꯣ
ꯎꯝ
ꯑꯗꯨ ꯇꯨꯝꯕ ꯌꯥꯗꯦ ꯑꯩ ꯇꯥꯏꯝꯗꯤ
ꯍꯖ ꯅꯣꯏꯕꯕꯨꯗꯤ ꯌꯥꯝ ꯅꯣꯏꯌꯦꯦꯗꯥꯛ ꯀꯔꯤ
ꯑꯁ ꯑꯩꯒꯤꯗꯤ ꯑꯣꯚꯔꯋꯦꯠ ꯑꯣꯏꯈ꯭ꯔꯦ ꯑꯗꯨꯅꯦꯕ
ꯑꯣ
ꯆꯍꯤ ꯑꯅꯤ ꯑꯍꯨꯝ ꯁꯨꯔꯦ ꯅꯣꯏꯕ
ꯑꯩꯁꯨ ꯀ꯭ꯂꯥꯁ ꯇꯨꯋꯦꯜꯕ ꯂꯣꯏꯔꯒ ꯀꯣ ꯑꯁ ꯑꯩ ꯇꯨꯋꯜꯕ ꯍꯦꯛ ꯂꯣꯏꯔꯒ ꯅꯣꯏꯔꯛꯈ꯭ꯔꯦ ꯑꯩꯁꯨ ꯅꯣꯛꯏꯕꯗꯨ ꯅꯣꯏꯕꯗ ꯑꯗꯨꯒ
ꯅꯨꯄꯤꯗꯤ ꯅꯣꯏꯔꯁꯨ ꯅꯨꯄꯤꯗꯤꯀꯣ ꯅꯨꯄꯤꯗꯤ ꯅꯣꯏꯔꯁꯨ ꯑꯩꯈꯣꯏ ꯀꯔꯤ ꯍꯥꯏꯁꯤꯔꯣ ꯑꯩꯈꯣꯏ ꯅꯣꯔꯠ ꯏꯁ ꯔꯣꯝꯗꯗꯤ ꯅꯨꯄꯤ ꯌꯥꯝꯅ ꯑꯣꯏꯕ ꯑꯝꯇ ꯎꯗꯦꯅ ꯃꯤꯅ ꯅꯣꯏ ꯅꯣꯏ ꯍꯥꯏꯔꯁꯨ ꯎꯗꯦ ꯅꯨꯄꯤꯁꯤꯡꯗꯤ ꯍꯥꯏꯕꯅꯤꯗ
ꯅꯪꯅ ꯅꯣꯏ ꯌꯥꯅꯤ ꯀꯌꯥꯝ ꯅꯣꯏꯕ꯭ꯔꯣꯅꯦ ꯅꯪꯗꯤꯗꯨꯗꯤ
ꯑꯩꯗꯤ ꯑꯣꯚꯔꯋꯦꯠꯇꯗꯤ
ꯍꯗ ꯑꯣꯏꯔꯁꯨ ꯖꯤꯝꯒꯨꯝꯕ ꯁꯥꯟꯅꯔꯗꯤ ꯀꯪꯅꯗꯤ ꯊꯅꯗꯤ ꯀꯪꯒꯅꯤꯗ
ꯍꯣꯏ ꯅꯥꯕꯗꯤ ꯍꯧꯔꯦ
ꯐꯖꯕ ꯍꯧꯔꯅꯤ ꯍꯥꯏꯕꯗꯣ
ꯀꯔꯤ ꯑꯗ ꯌꯥꯔꯦ ꯑꯩꯈꯨꯗ
ꯁꯥꯟꯅꯔꯗꯤ ꯀꯪꯉꯅꯤ ꯀꯪꯂꯉꯛꯑꯗꯤ ꯐꯖꯔꯅꯤ ꯐꯖꯔꯗꯤ ꯋꯥꯈꯜ ꯅꯨꯡꯉꯥꯏꯔꯅꯤꯅ ꯅꯠꯇ꯭ꯔꯥ
ꯋꯥꯔꯤ
ꯑꯗꯨ ꯅꯠꯇ꯭ꯔꯣ ꯐꯖꯔꯗꯤ ꯋꯥꯈꯜ ꯅꯨꯡꯉꯥꯏꯇ꯭ꯔꯅꯦ ꯑꯩꯁꯨ ꯀꯪꯗꯦ ꯀꯪꯅꯤꯡꯕꯅꯦ ꯑꯁ ꯂꯩꯁꯥꯕꯤꯅ ꯀꯪꯕꯁꯨ ꯃꯤꯅ ꯌꯥꯝ ꯍꯥꯏꯑ ꯇ
ꯅꯨꯗꯨꯞꯄꯥ ꯀꯕ ꯑꯝꯇ ꯂꯩꯔꯣꯏꯗꯁ
ꯍꯥꯥ
ꯌꯥꯝ ꯀꯅꯤꯡꯅꯤꯡꯗꯦ ꯕ ꯑꯩꯗꯤ ꯀꯅꯤꯡꯗ꯭ꯔꯁꯨ ꯈꯔ ꯀꯅꯤꯡꯗꯦꯕ ꯑꯩꯗꯤ
ꯑꯣ
ꯈꯔ ꯅꯣꯏꯔꯒ ꯂꯩꯅ ꯑꯗꯨꯝ ꯐꯖꯕ ꯇꯥꯏꯞꯇꯣ ꯑꯗꯨꯅ ꯄ ꯑꯩꯗꯤ ꯅꯣꯡꯥꯏ ꯃꯥꯟꯕꯒꯤ ꯌꯥꯗ ꯍꯣꯏ ꯑꯩ ꯍꯧꯖꯤꯛ ꯍꯧꯖꯤꯛ ꯂꯥꯛꯕ ꯀꯦꯖꯤꯗꯒꯤ ꯀꯤꯖꯤ ꯀꯨꯟꯒꯨꯝꯕ ꯍꯟꯊꯔꯗꯤ ꯑꯗꯨꯝ ꯌꯥꯅ ꯑꯩꯅꯤ
ꯀꯔꯤꯔꯣ ꯀꯖꯤ ꯀꯟꯍꯟ ꯊꯕꯏ
ꯍꯁ ꯁꯣꯏꯕꯨꯗꯍꯦ
ꯅꯨꯄꯥꯗꯤ ꯁꯚꯦꯟꯇꯤꯁꯨ ꯌꯥꯏꯌꯦꯗ ꯑꯗꯨꯝ ꯐꯖꯕꯅꯦ ꯋꯥꯡꯕ ꯋꯥꯡꯉꯗꯤ
ꯁꯚꯦꯟꯇꯤꯗꯒꯤ ꯑꯩꯗꯤ ꯍꯟꯈ꯭ꯔꯦꯕ ꯑꯗꯨ
ꯑꯗꯨ ꯑꯣꯏꯔꯁꯨ ꯃꯤ ꯌꯥꯝ